ꯑ
ꯍꯜꯂꯣ ꯇꯕꯔꯣ
ꯇꯥꯏ ꯇꯥꯏ ꯇꯥꯏ ꯇꯥꯏ ꯇꯥꯏ
ꯏꯥꯎꯔꯤꯅꯣ
ꯑꯩ ꯍꯧꯖꯤꯛ ꯊꯕꯛ ꯃꯐꯝꯗ ꯂꯩꯌꯦ
ꯇꯥꯥꯛꯗ ꯆꯔꯦꯕ꯭ꯔꯣ
ꯆꯥꯗ꯭ꯔꯦ ꯉꯥꯏꯍꯥꯛ ꯍꯥꯏꯥꯏꯔꯒ ꯆꯥꯒꯅꯤ
ꯃꯕꯥꯅꯤꯃꯦꯅꯅ ꯑꯩꯥꯏꯁꯨ ꯆꯥꯗ꯭ꯔꯦ ꯍꯧꯖꯤꯛ ꯀꯩꯗꯧꯕ꯭ꯔꯥ
ꯍꯧꯥꯎꯕꯤꯛꯁꯦ ꯑꯩ ꯑꯗꯨꯝ ꯂꯩꯌꯦꯗ ꯊꯕꯛ ꯃꯐꯝꯗ ꯀꯩ ꯇꯧꯁꯗ ꯇꯝꯗꯤ ꯆꯥꯛ ꯆꯥꯔꯕꯣ
ꯑꯗꯦ ꯃꯤ
ꯍ
ꯇꯄ꯭ꯔꯣ
ꯇꯥꯏ ꯇꯥꯏ ꯇꯥꯏ ꯇꯥꯏ
ꯋꯥ ꯉ
ꯍꯥ
ꯋꯥ ꯉ ꯉꯥꯡ ꯑꯉꯣꯕ
ꯋꯥꯔ
ꯊꯄꯥ ꯐꯝꯅ ꯀꯩꯗ ꯀ ꯀ ꯊꯄꯁꯨ ꯁꯕ꯭ꯔꯣ ꯅꯪꯦ
ꯑ ꯑꯩꯗꯤ ꯑꯗꯨꯝ ꯔꯦꯁꯇꯨꯔꯦꯟꯗ ꯂꯩꯗ
ꯑꯣ ꯐꯁ ꯇ꯭ꯔꯟꯅ ꯁ ꯑꯗꯨ ꯋꯥꯔꯝꯒꯅꯤꯒ ꯊꯕꯛ
ꯅꯪꯗꯤ
ꯑꯩꯗꯤ ꯦꯠꯅꯔꯤ ꯂ
ꯃꯄꯥꯟꯗ ꯂꯩꯕ꯭ꯔꯣ ꯅꯠꯇ꯭ꯔꯒ ꯑꯩꯈꯣꯏꯒꯤ ꯏꯁꯇꯦꯠꯇ ꯂꯩꯕ꯭ꯔꯣꯥ
ꯑꯣ ꯄꯥꯟꯗꯔ ꯂꯩꯕꯦ ꯑꯣ ꯃ ꯄꯥꯟꯗꯂꯑꯕ ꯃ ꯄꯥꯟꯗ ꯂꯩ ꯑ
ꯅꯣꯔꯠꯔ ꯁꯥꯎꯠꯔ
ꯁꯥꯎꯗꯅꯦ
ꯑꯣ ꯆ ꯃꯥꯅ ꯅ ꯑꯗꯨꯅꯦ
ꯍꯣꯏ ꯆ ꯃ
ꯑꯩꯕꯨ ꯈꯪꯕ꯭ꯔꯣ
ꯑ ꯂꯩꯅꯦ ꯅꯪꯗꯤ ꯑꯩꯕꯨ ꯈꯪꯉꯨꯗꯣ
ꯍꯦ ꯌꯥ ꯍꯥꯏꯁꯨ
ꯑꯣꯍꯣ ꯃꯄꯥꯟꯗ ꯁꯤ ꯁꯤ ꯍꯥꯏꯔꯝꯕ ꯃꯐꯝꯗꯥꯔ ꯅꯠꯇ꯭ꯔꯒ ꯀꯗꯥꯏ
ꯍꯥ
ꯁꯤ ꯐꯥꯔꯁ ꯄꯦꯂꯤꯡꯗ ꯁꯤ ꯆꯪꯕ ꯃꯐꯝꯗꯨꯔ ꯂꯩꯕꯗꯣ
ꯅꯠꯇꯦ ꯅꯠꯇꯦ ꯑ ꯃꯈ ꯈꯥꯒꯅꯦ ꯑꯩꯗꯤꯦ
ꯐꯦ ꯊꯔꯅ
ꯈ꯭ꯋꯥꯏꯗꯒꯤ ꯃꯈꯥ ꯑꯣꯏꯕꯗꯨ
ꯆ
ꯄꯥꯏꯔꯣꯀꯣ ꯉꯥꯏꯍꯥꯛ ꯄꯥꯏꯔꯣꯀꯦ
ꯍꯣꯏ ꯑꯩ ꯑꯗꯨꯝ ꯋꯥꯔꯤ ꯁꯥꯒꯦꯅ
ꯑ
ꯑꯗꯨꯝ ꯑꯩ ꯋꯥꯔꯤ ꯁꯥꯒꯦꯕ ꯅꯪ ꯑꯗꯨꯝ ꯀꯔꯤ ꯂꯩꯥꯏꯔ ꯑꯗꯨꯝ ꯆꯂꯕ
ꯍꯣꯏ ꯍꯣꯏ ꯑ
ꯀꯗꯤ ꯆ ꯀꯔꯤ ꯀꯔꯤ ꯊ
ꯍꯕ ꯎ ꯀꯁ ꯀ ꯑꯃ ꯀꯃꯤ
ꯇꯎꯅꯤ ꯎꯅꯔꯦ
ꯎꯝ ꯇꯥꯕ꯭ꯔꯣ
ꯍꯣꯏ ꯇꯥꯏ
ꯑꯩꯗꯣ ꯈꯔ ꯊꯕꯛ ꯈꯔ ꯂꯩꯕꯒꯤꯀꯣ
ꯑꯣꯁꯨ ꯀꯥꯏꯗ
ꯎ
ꯍꯛꯇ ꯄꯟꯅꯔ ꯄꯉꯥꯏꯔ
ꯑꯩꯗꯤ ꯂꯣꯏꯅ ꯇꯧꯋꯦ ꯀꯤꯆꯟꯗꯁꯨ ꯄ꯭ꯔꯟꯗꯦꯛꯁꯇꯁꯨ
ꯑꯣ ꯑꯗꯨꯗꯤ ꯊꯄꯥꯛ ꯌꯥꯝꯅꯤꯀꯣ
ꯑꯕ ꯀꯝꯅꯤ ꯌꯥꯝꯅ ꯃꯤꯁꯦ ꯁꯤꯗꯗꯤ ꯌꯥꯝꯅ ꯂꯥꯛꯇꯦꯕ
ꯎꯝ
ꯔꯤꯄꯣꯠ ꯁ ꯇꯥꯛ꯭ꯔꯔꯤꯁꯤ
ꯍꯥꯥ
ꯅꯪ ꯃꯄꯟꯗ ꯅꯠꯇꯦꯕ ꯂꯩꯗꯣ
ꯅꯪꯉꯁꯦ ꯈꯔ
ꯅꯪ ꯃꯄꯥꯟꯗꯔ ꯂꯩꯕ ꯃꯄꯥꯟꯗ ꯅꯠꯇꯦꯀꯣ ꯂꯩꯕꯗꯣ
ꯃꯄꯥꯟꯗꯅꯦ ꯃꯄꯥꯟꯗꯅꯦ꯫
ꯑꯣ ꯅꯪꯒꯤ ꯂꯥꯏꯐꯝ ꯏꯁꯇꯥꯔꯇꯤꯡꯗ ꯀꯔꯤ ꯏꯁꯄꯦꯂꯤꯡ ꯑꯣꯏꯕ꯭ꯔꯥ
ꯇꯤ ꯇꯤ ꯇꯤ ꯇꯤ ꯁꯤ ꯁꯤ
ꯁꯤ
ꯑꯅꯤ ꯆꯞ ꯀꯩꯅꯣ
ꯑꯣꯀꯦ ꯍꯥꯥ
ꯑꯩ ꯅꯪ ꯂꯩꯏꯕꯁꯦ꯫ ꯑꯣꯏꯔꯝꯒꯅꯤꯗ꯫
ꯁꯤ ꯑꯣꯏꯕꯅꯦ꯫ ꯑꯗꯨ ꯃꯣꯏ ꯃꯣꯏꯒꯤ ꯀꯦꯄꯤꯇꯦꯜꯗꯨꯗꯤ ꯄꯥꯁꯇꯥꯔꯗ ꯇꯤ ꯇꯤ ꯆꯪꯕꯅꯦ꯫
ꯑꯣ ꯑꯗꯨꯗꯤ ꯆꯥꯠ
ꯆꯞ ꯃꯅꯩꯌꯦ꯫
ꯍꯣꯏ ꯇꯞ ꯃꯅ
ꯑꯗꯨꯕꯨ ꯑꯩꯁꯨ ꯈꯟꯕꯅꯦꯕ ꯆꯞ ꯃꯥꯟꯅꯕ ꯑꯣꯏ ꯃꯥꯟꯅꯕ ꯑꯣꯏꯔꯝꯒꯅꯤꯅ
ꯑꯁꯣꯨꯝꯁꯨ ꯊꯕꯛ ꯀꯩ ꯊꯕꯛ ꯇꯧꯕ꯭ꯔꯣ ꯅꯪꯗꯤ꯫
ꯊꯥꯕꯛ ꯇꯤꯠꯅꯔꯤ ꯍꯥꯏꯕꯗꯣ ꯑꯗꯨ ꯊꯕꯛꯅꯦ ꯇꯤꯠꯅꯔꯤ꯫
ꯑꯣ ꯕꯦꯇꯅꯔꯤ꯫
ꯍꯣꯏ ꯏꯅꯗꯤ꯫
ꯀꯔꯝꯕ ꯀꯔꯝꯕ ꯕꯦꯇꯔꯅꯔꯤꯅꯣ꯫
ꯄꯣꯏꯁꯦ ꯑꯣꯏꯅ
ꯂꯣꯏꯅ ꯂꯣꯏꯅꯒꯤꯔꯣ ꯍꯨꯏꯒꯤꯁꯨ ꯍꯧꯗꯣꯡꯒꯤꯁꯨ
ꯍꯤꯗꯥꯛ ꯄꯤꯕꯅꯦ ꯑꯩꯈꯣꯏꯗꯤ ꯐꯥꯔꯃꯥꯁꯤ ꯍꯣꯏ ꯐꯥꯔꯃꯥꯁꯤꯅ ꯑꯈꯣꯏꯗꯤ꯫
ꯑꯩꯁꯨ ꯅꯍꯥꯟ ꯂ ꯀꯤꯌꯥꯔꯗ ꯑꯗꯨꯝ ꯑꯗꯨꯒꯤ ꯊꯕꯛꯇꯣ ꯇꯧꯅꯤ꯫
ꯑꯣ ꯍꯣꯏꯁꯦ ꯌꯥꯝ ꯐ ꯐꯔꯤ ꯂꯩ꯫
ꯑꯩꯗꯤ ꯑꯁ ꯑꯗꯨ ꯊꯕꯛꯇꯨꯗꯤ ꯇꯟꯕꯀꯣ ꯊꯥ ꯑꯃꯒꯨꯝꯕ ꯇꯧꯔꯒ ꯑꯗꯨꯝ ꯇꯣꯛꯈ꯭ꯔꯕꯅꯤ꯫
ꯍꯣꯏꯒꯤ ꯊꯕꯛꯁꯨ ꯅꯨꯡꯉꯥꯏꯖ ꯑꯗꯨ
ꯍꯣꯏ ꯐ꯭ꯔꯤꯕꯨꯗꯤ ꯑꯗꯨꯝ ꯂꯩꯕꯅꯦ꯫ ꯑꯗꯨꯝ ꯐ꯭ꯔꯤ ꯑꯣꯏꯕꯅꯤ ꯑꯗꯣ ꯇꯜꯂꯕ꯫ ꯄꯨꯔꯥ ꯔꯤꯛꯁꯀꯤꯗꯤ ꯑꯣꯏꯕꯅꯦ ꯑꯗꯣ
ꯑꯣ ꯑꯩꯈꯣꯏꯁꯨ ꯅꯨꯔꯤꯠꯁꯨ ꯑꯗꯨꯝ ꯈꯨꯇꯥꯛ ꯆꯨꯕꯅꯦ꯫
ꯍꯥꯥ ꯍꯨꯏꯅꯆꯛ ꯔꯗꯤ ꯑꯣ ꯕꯦꯔꯥꯀꯥꯅꯤ ꯍꯣꯏ ꯍꯤꯗꯥꯛꯄꯨꯗꯤ ꯂꯩꯌꯦꯀꯣ
ꯎꯝ ꯎꯝ
ꯑꯗꯨ ꯑꯣꯏꯔꯁꯨ ꯁꯥꯏꯠ ꯏꯐꯦꯛꯇ ꯇꯝꯕ ꯉꯝꯗꯦꯅ
ꯎꯝ
ꯅꯨꯡꯉꯥꯏꯗꯤ ꯅꯨꯡꯉꯥꯏꯕꯅꯦ ꯑꯗꯣ ꯐ꯭ꯔꯥꯟꯗꯦꯛꯁꯇ ꯂꯩꯔꯗꯤ ꯑꯗꯨꯝ ꯅꯨꯡꯉꯥꯏꯅꯤꯗ ꯍꯨꯏꯒꯨꯝꯕꯗꯤ ꯅꯪꯗꯤ ꯑꯗꯨꯝ ꯍꯥꯏꯗꯤ ꯍꯨꯏꯗ ꯀꯣꯟꯕꯒꯨꯝꯕ ꯀꯣꯟꯕꯒꯨꯝꯕ ꯅꯠꯇ꯭ꯔꯒ
ꯇꯧꯗꯦ ꯇꯧꯗꯦ ꯑꯗꯨꯒꯨꯝꯕꯥ ꯇꯧꯗꯦꯕꯥ ꯑꯗꯨꯝ ꯂꯛ ꯀꯁꯇꯃꯔ ꯂꯥꯛꯑꯗꯤ
ꯗꯣꯛꯇꯥꯔ ꯂꯥꯛꯑꯂꯗꯤ ꯀꯁꯇꯥꯃꯔ ꯂꯥꯛꯔꯥꯗꯤ ꯗꯣꯛꯇꯔꯅ ꯍꯤꯗꯥꯛ ꯍꯥꯏ ꯍꯥꯏꯕꯥ ꯍꯤꯗꯥꯛ
ꯑꯆꯥ ꯑꯆꯥ ꯅꯣꯏꯒꯤ ꯕ꯭ꯔꯥꯟꯁꯀꯤ ꯃꯤꯡꯗꯣ ꯍꯥꯏꯕꯅꯤ
ꯁ꯭ꯔꯤꯅꯒꯔ
ꯑꯣ ꯑꯗꯨꯗꯤ ꯇꯣꯉꯥꯜꯂꯝꯅꯤ ꯑꯩꯈꯣꯏꯒꯤꯗꯤ ꯑꯁ ꯂꯥꯁ ꯌꯔꯗ ꯑꯁ ꯑꯗꯨ ꯑꯣ ꯑꯦꯝ ꯑꯥꯔꯗꯨ ꯈꯪꯕ꯭ꯔꯣ ꯑꯣ ꯑꯦꯝ ꯑꯥꯔ
ꯑꯧ ꯈꯪꯉꯦ
ꯎꯝ ꯑꯗꯣ ꯑꯩ ꯑꯃꯔꯛ ꯇꯧꯋꯦꯕ ꯑꯗꯣ ꯑꯩꯁꯦ ꯑꯗꯨ ꯇꯧꯕ ꯌꯥꯗꯦꯅꯦ ꯍꯥꯏꯗꯤ ꯑꯗꯨ ꯊꯕꯛꯇꯣ ꯌꯥꯁꯨ ꯌꯥꯗꯦ ꯇꯟꯁꯨ ꯇꯟꯕꯀꯣ ꯍꯥꯏꯗꯤ ꯑꯩ ꯍꯨꯏꯗ ꯑꯗꯨꯝ ꯄꯥꯏꯔꯗꯤꯀꯣ
ꯎꯝ
ꯀꯩꯅꯣ ꯑꯩꯒꯤ ꯕꯣꯗꯤꯗ ꯌꯥꯗꯦꯕ ꯑꯦꯂꯔꯖꯤꯛ ꯑꯗꯨꯝ ꯇꯧꯋꯦꯕ ꯇꯧꯕꯁꯨ ꯌꯥ ꯑꯗꯨꯒꯤ ꯊꯕꯛ ꯇꯧꯕ ꯌꯥꯗꯦ ꯑꯩ
ꯍꯣꯏ
ꯍꯣꯏ ꯑꯩꯒꯤ ꯐ꯭ꯔꯦꯟꯒ ꯂꯩꯕꯅꯤꯅ
ꯃꯣꯏꯗꯤ ꯃꯥꯗꯤ ꯂꯩꯇꯦ ꯍꯧꯖꯤꯛ ꯑꯩ ꯏꯊꯟꯗ ꯂꯩꯕꯅꯤ ꯍꯧꯖꯤꯛꯇꯤ
ꯍꯥ
ꯎꯝ ꯃꯥꯁꯦ ꯊꯕꯛ ꯑꯇꯣꯞꯄ ꯇꯧꯕꯅꯤ ꯃꯥꯗꯤ
ꯑꯣ
ꯍꯣꯏ ꯑꯩꯈꯣꯏ ꯑꯅꯤ ꯇꯣꯉꯥꯟ ꯇꯣꯉꯥꯟꯅ ꯇꯧꯔꯦ
ꯇꯣꯉꯥꯟ ꯇꯣꯉꯥꯟꯅ ꯇꯧꯗ꯭ꯔꯗꯤ ꯅꯨꯡꯉꯥꯏꯒꯅꯤꯀꯣ
ꯍꯣꯏ ꯑꯗꯨꯝ ꯂꯩꯃꯤꯟꯅꯔꯗꯤ ꯅꯨꯡꯉꯥꯏ ꯊꯕꯛꯁꯦ ꯍꯣꯏ ꯌꯥꯗꯦꯅꯦ ꯊꯕꯛꯁꯨ ꯑꯩ ꯍꯥꯏꯗꯤ ꯑꯩꯈꯣꯏꯒ ꯃꯔꯨꯞ ꯑꯗꯨꯝ ꯅꯨꯡꯉꯥꯏꯔꯗꯤ ꯅꯨꯡꯉꯥꯏꯕꯅꯤ ꯊꯕꯛꯁꯨ ꯀꯣ ꯋꯥꯔꯁꯨ ꯑꯃꯔꯣꯝꯗ ꯑꯗꯨꯝ ꯅꯨꯡꯉꯥꯏꯕꯅꯤ